ꯍꯂꯣ ꯍꯂ ꯇꯥꯏꯌꯦ ꯇꯥꯏꯌꯦ ꯊꯕꯛ ꯊꯕꯛ ꯆꯤꯟꯕꯤ
ꯐꯝꯂꯤꯕ꯭ꯔꯣ
ꯐꯝꯗꯦꯗ ꯂꯦꯞꯄꯤꯌꯦ ꯍꯧꯖꯤꯛ ꯃꯣꯏ ꯆꯥꯛ ꯆꯥꯔꯤꯕ ꯑꯗꯨꯒꯤ
ꯑꯦꯁ ꯇꯥꯏꯃꯤꯡꯗ ꯌꯥꯝ ꯈꯪ ꯈꯪꯗꯅ ꯍꯥꯏꯔꯛꯄ ꯋꯥꯅꯤꯅꯦ ꯍꯥꯏ
ꯃꯣꯏ ꯆꯥꯛ ꯆꯥꯔꯤꯕ ꯑꯗꯨꯒꯤ ꯆꯥꯒ ꯊꯛꯅꯔꯤ ꯑꯗꯨ ꯃꯇꯥꯡꯗ ꯆꯥꯟꯁ ꯂꯧꯍꯧꯔꯒꯦꯅ
ꯑꯥ
ꯅꯠꯇꯗꯤ ꯌꯥꯔꯔꯣꯏꯕ
ꯀꯅꯥ ꯀꯅꯥꯅꯣ ꯈꯪꯗ꯭ꯔꯦ ꯑꯩꯅ ꯍꯧꯖꯤꯛ ꯐꯣꯟ ꯇꯧꯔꯤꯕꯁꯦꯀꯣ ꯑꯩꯒꯤ ꯊꯥꯔꯇꯤ ꯇꯥꯛꯁ ꯁꯦ ꯂꯣꯏꯁꯤꯜꯂꯒꯦꯅ ꯑꯦ ꯑꯦ ꯀꯥꯎꯋꯤꯍꯦ
ꯍꯦ ꯍꯦ
ꯍꯦ ꯍꯦ ꯍꯦ ꯍꯦ ꯑꯦ ꯑꯩ ꯍꯥꯏꯔꯤꯖꯦ ꯀꯩꯅꯣꯒꯤꯅꯤꯍꯦ
ꯑꯇꯣꯞꯄꯅꯤ
ꯒꯤ ꯍꯟꯗꯛ ꯃꯔꯨꯞ ꯁꯥꯟꯅꯕꯒꯤꯗ꯭ꯔꯣ
ꯃꯣꯏꯅꯦ
ꯑꯦ ꯃꯊꯣꯡ ꯃꯔꯝ ꯈꯪꯗꯅ ꯄꯪꯅꯣꯛ ꯅꯣꯛꯔꯛꯀꯅꯨ
ꯅꯠꯇꯦ ꯅꯣꯛꯅꯤꯡꯉꯛꯄ
ꯑꯣ ꯑꯁ ꯑꯩ ꯋꯥꯈꯜꯁꯦ ꯈꯪꯗꯔꯦ ꯕ꯭ꯔꯦꯛ ꯐꯥꯕ ꯉꯝꯗꯦꯅꯦ ꯍꯦꯛ ꯅꯤꯡꯁꯤꯡꯅꯕ ꯎꯝ ꯅꯦꯠ ꯅꯦꯠꯋꯥꯛ ꯃꯥꯡꯕꯒꯤꯅꯤꯅꯦ ꯀꯩꯅꯣ
ꯎꯝ
ꯄꯨꯛ ꯂꯩꯆꯤꯜꯗꯤ ꯌꯥꯝ ꯃꯝꯗꯒꯦꯔꯥ
ꯍꯧꯖꯤꯛꯇꯤ ꯀꯩꯗꯧꯔꯤꯒꯦ ꯅꯨꯡꯉꯥꯏꯔꯤꯕꯣ
ꯅꯨꯡꯉꯥꯏꯔꯤ ꯆꯥꯛ ꯏꯟꯖꯥꯡ ꯊꯣꯡꯉꯨꯔꯁꯤꯔ ꯈꯜꯂꯤꯕꯅꯤ ꯃꯩ ꯂꯥꯛꯇꯕꯅꯤꯅ ꯈꯪꯗꯦ ꯑꯁ
ꯊꯨꯃꯝ ꯊꯨꯃꯝ ꯆꯜꯂꯦ
ꯎꯝ
ꯒ꯭ꯔꯨꯡ ꯒ꯭ꯔꯨꯡ ꯇꯧꯏꯁꯤ ꯇꯥꯗ꯭ꯔꯣ
ꯇꯥꯗꯦꯗ
ꯍꯣꯔꯦꯟꯁꯦ ꯐꯖꯅ ꯆꯨꯗꯧ ꯃꯥꯜꯂꯦ ꯅꯣꯡꯖꯨ
ꯑꯩꯒꯤ ꯕꯣꯇꯜꯖꯦ ꯊꯝꯃꯝꯃꯒꯅꯦ ꯊꯝꯃꯝꯗ꯭ꯔꯕ ꯀꯔꯤꯅꯣ ꯈꯪꯗꯦ ꯃꯤ ꯃꯤꯒꯩꯖꯦ ꯃꯤꯒꯤ ꯕꯣꯇꯜꯗꯨꯕꯨ ꯀꯃꯥꯏꯟ ꯄꯥꯏꯅꯤꯡꯉꯤꯅꯣ ꯍꯥꯏꯕꯅꯤꯅ ꯃꯤꯒꯤ ꯄꯣꯠ ꯆꯩꯁꯤꯕꯨ ꯀꯥꯏ ꯊꯝꯃꯤꯖꯥꯠꯅꯣ ꯉꯁꯤꯒꯤ ꯑꯩ ꯏꯁꯤꯡ ꯁꯨꯛꯊꯛ ꯊꯛꯇ꯭ꯔꯦ ꯕꯣꯇꯜ ꯂꯩꯇꯕꯒꯤ ꯁꯥꯎꯅꯤꯡ ꯂꯣꯏꯔꯦ ꯂꯣꯏꯔꯦ ꯉꯥꯡꯅꯕꯖꯨ ꯉꯝꯗ꯭ꯔꯦ ꯃꯣꯏꯖꯦ ꯂꯣꯟꯒ ꯈꯪꯗꯕꯅꯦ
ꯅꯪꯒꯤ ꯕꯣꯇꯜꯗ ꯅꯠꯇ꯭ꯔꯗꯤ ꯊꯛꯄ ꯌꯥꯗ꯭ꯔꯕꯣ ꯑꯇꯣꯞꯄ ꯂꯩꯇꯦ
ꯒ꯭ꯂꯥꯁꯇ ꯊꯛꯄꯗꯣ ꯇꯟꯕ
ꯑꯦ ꯅꯪ ꯕꯣꯇꯜꯗ ꯊꯛꯒꯗꯤ ꯂꯤꯞꯁꯇꯤꯛ ꯃꯥꯡꯉꯣꯏ ꯍꯥꯏꯕ꯭ꯔꯥ
ꯑꯣ ꯑ
ꯅꯍꯥꯟꯒꯩꯗꯤ ꯅꯪ ꯂꯤꯞꯁꯇꯤꯛ ꯇꯩꯗꯕ ꯅꯠꯇ꯭ꯔꯣ
ꯑꯗꯣ ꯍꯟꯗꯛꯇꯤ ꯇꯩꯔꯦ ꯆꯩꯩꯔꯛꯄ ꯇꯩꯔꯦꯅ
ꯅꯍꯥꯟꯈꯩꯗꯤ ꯇꯩꯗꯤꯀꯣ
ꯌꯥꯝ ꯇꯩꯗꯦ ꯑꯗꯨꯝ ꯇꯩ ꯍꯥꯏꯔꯁꯨ ꯈꯤꯇꯪ ꯈꯤꯇꯪ
ꯎ ꯑꯗꯨ ꯌꯦꯡꯅꯤ
ꯍꯥꯏꯗꯤ ꯃꯇꯝ ꯃꯇꯝꯒꯤ ꯃꯇꯨꯡ ꯏꯟꯅ ꯇꯩꯕ ꯍꯥꯏꯇꯥꯔꯦ
ꯑꯣꯝ ꯌꯥꯝ ꯉꯥꯡꯉꯒ ꯆꯠꯂꯤꯕꯗꯣ ꯎꯗꯦꯕ
ꯎꯝ ꯗ꯭ꯔꯦꯁꯀꯤ ꯃꯇꯥꯡ ꯍꯥꯏꯗꯤ ꯈ꯭ꯔꯤꯁꯃꯥꯁ ꯀꯨꯝꯕꯗ ꯆꯥꯔꯆꯀꯨꯝꯕꯗ ꯆꯠꯄꯗ ꯐꯤꯔꯣꯜ ꯇꯣꯡꯉꯥꯜꯂꯦꯗꯅ ꯑꯗꯨꯃꯥꯏꯅꯅꯤꯗ
ꯎꯝ ꯎꯝ ꯎꯝ ꯃꯇꯥꯡ ꯃꯇꯝ ꯈꯪꯅ ꯇꯧꯕ ꯍꯥꯏꯗ ꯄꯦꯁꯥꯏ ꯂꯨꯅꯤꯗꯅ
ꯍꯌꯦꯡ ꯗꯦꯠ ꯋꯥꯟꯅꯤꯅꯦ ꯅꯪꯕꯨ
ꯑꯦ ꯑꯗꯨꯒꯤꯔꯣ ꯍꯥꯏꯔꯤꯗꯨꯕꯣ
ꯅꯠꯇꯦꯗ ꯑꯩꯅ ꯍꯥꯏꯕꯗꯤ ꯌꯥꯝ ꯊꯨꯅ ꯂꯥꯛꯑꯦ ꯍꯥꯏꯕ ꯑꯣ ꯍꯌꯦꯡ
ꯖꯨꯟ ꯂꯣꯏꯗꯧꯔꯦ ꯉꯁꯤꯅ
ꯉꯁꯤꯒ ꯂꯣꯏꯗꯣꯔꯦ ꯈꯪꯍꯧꯗꯦ
ꯑꯥ ꯀ꯭ꯂꯖ
ꯈꯪꯍꯧꯗꯦ ꯈꯪꯍꯧꯗꯦ
ꯑꯗꯨ ꯄꯨꯡ ꯀꯌꯥꯗ ꯍꯜꯂꯛꯀꯗꯧꯕ
ꯍꯥ
ꯅꯪꯒꯤ ꯊꯕꯛꯇꯣ ꯄꯨꯡ ꯀꯌꯥꯗ ꯂꯣꯏꯔꯒ ꯍꯥꯜꯂꯛꯇꯣꯏꯅꯣ ꯍꯥꯏꯕ
ꯄꯨꯡ ꯑꯦꯠꯇ ꯈꯪꯗꯩ ꯉꯁꯤ ꯊꯦꯡꯗꯧ ꯃꯥꯜꯂꯦ ꯒꯌꯥꯟ ꯇꯥꯗꯦ ꯑꯩꯁꯨ
ꯍꯣ ꯑꯁ ꯄꯩꯁꯥ ꯂꯩꯗꯕ ꯃꯇꯝꯁꯤꯅ ꯖꯣꯕ ꯀꯥꯔꯠꯇꯣ ꯆꯪ ꯔꯤꯐꯥꯟꯅꯤꯗ ꯎ ꯇꯥꯗ꯭ꯔꯕꯣ
ꯇꯥꯏꯌꯦ
ꯇꯃꯤꯟ ꯆꯠꯈꯤꯗꯨꯕꯨ ꯀꯩꯗꯧꯔꯒꯦ
ꯃꯣꯏ ꯀꯩꯅꯣ ꯁꯦꯝꯃꯤꯕ ꯌꯦꯡꯉꯤꯕ ꯑꯗꯨꯗꯤ ꯀꯥꯏꯔ ꯑꯃ
ꯑꯌꯨꯛꯇꯅ ꯅꯪ ꯑꯩꯉꯣꯟꯗ ꯐꯣꯟ ꯇꯧꯔꯛꯑꯝꯕ꯭ꯔꯣ
ꯑꯌꯨꯛꯇ ꯇꯧꯔꯛꯄ ꯃꯥꯜꯂꯦ ꯎꯝ ꯀꯥꯎꯈꯔꯦ ꯇꯧꯔꯛꯄ ꯃꯥꯜꯂꯦ
ꯍꯣꯏ ꯃꯤꯁ ꯀꯧꯕꯨꯗꯤ ꯂꯩꯔ ꯃꯥ ꯑꯗꯨ ꯑꯩꯁꯨ ꯉꯁꯤ ꯆ ꯌꯥ ꯍꯧ ꯊꯦꯡꯉꯦꯕ
ꯀꯣꯜ ꯂꯩꯌꯦꯅ ꯊꯧ ꯁꯥꯗ꯭ꯔꯦꯅꯦ ꯅꯠꯇ꯭ꯔꯥ ꯅꯪꯁꯦ
ꯅꯠꯇꯦ ꯑꯩ ꯍꯧꯒꯛꯄꯗꯨꯒꯤ ꯌꯥꯎꯍꯧ ꯊꯦꯡꯅ ꯍꯧꯒꯠꯄꯅꯤꯅ ꯉꯁꯤꯁꯦ ꯅꯪꯉꯣꯟꯗ ꯀꯣꯜ ꯕꯦꯛ ꯇꯧꯅꯤꯡꯉꯥꯏꯗꯣ ꯅꯪ ꯊꯕꯛ ꯆꯠꯈꯤꯕ ꯑꯣꯏꯔꯝꯒꯅꯦꯕ
ꯎꯝ
ꯑꯗꯨ ꯅꯨꯡꯉꯥꯏꯇ꯭ꯔꯦ ꯊꯕꯛ ꯆꯠꯂꯝꯃꯗꯤꯅ ꯇꯧꯗꯕꯅ‌ꯦ
ꯎꯝ ꯐꯩꯌꯦ ꯐꯩ ꯒ꯭ꯌꯥꯟ ꯇꯥꯕꯤꯕꯗꯣ
ꯀꯣꯜ ꯎꯕꯗꯣ ꯄꯨꯡ ꯇꯔꯥ ꯑꯗꯥꯏꯗꯥ ꯑꯣꯏꯔꯛꯒꯅꯤ
ꯎꯝ
ꯍꯧꯒꯠꯂꯒ ꯆꯥꯛ ꯆꯥꯕ ꯆꯠꯂꯦ
ꯂꯩꯇ꯭ꯔꯦ ꯑꯩꯒꯤꯔꯨꯝꯗ
ꯎꯝ ꯐꯣꯟꯗꯣ ꯆꯥꯔꯖ ꯇꯧꯔꯝꯒ ꯑꯃꯨꯛꯀ ꯌꯦꯡꯉꯥꯀꯥꯟꯗ ꯂꯩꯔꯝꯕꯅꯦꯕ
ꯎꯝ ꯍꯩ ꯉꯁꯤ ꯑꯗꯨꯝ ꯂꯩꯗꯣꯏꯔꯣ ꯅꯪ
ꯎꯝ ꯂꯩꯗꯣꯏꯔꯣ ꯅꯠꯇ꯭ꯔꯥ ꯂꯩꯔꯤꯅꯤ
ꯍꯥꯏꯗꯤ ꯀꯩꯝ ꯆꯠꯂꯣꯏꯗ꯭ꯔꯣ ꯍꯥꯏꯕ
ꯆꯠꯇ‌ꯦ ꯀꯥꯏ ꯆꯠꯇꫭꯏꯅꯣ
ꯀꯩꯒꯤ ꯆꯠꯇ꯭ꯔꯤꯅꯣ ꯆꯠꯂꯣ
ꯄꯩꯁꯥ ꯂꯩꯇꯦ ꯃꯄꯥꯟ ꯊꯣꯛꯠꯅꯤꯡꯉꯦ
ꯄꯩꯁꯥ ꯂꯩꯇ꯭ꯔꯥꯁꯨ ꯊꯣꯛꯑꫭ
ꯋꯥꯛꯀꯤꯡ ꯅꯣꯡꯃꯗꯤ ꯆꯠꯁꯤꯔꯅꯥ ꯈꯟꯕꯅꯦ ꯑꯗꯨ ꯅꯣꯡꯁꯤ ꯇꯥꯔꯤꯕꯅꯤꯅꯥ ꯅꯨꯡꯉꯥꯏꯇꯦ ꯌꯥꯝ ꯀꯟꯅꯗꯤ ꯇꯥꯕ ꯅꯠꯇꯦꯗꯥ ꯑꯗꫭꯔꯁꯨ ꯏꯊꯟꯇꯥ ꯆꯠꯄꯁꯨ ꯅꯨꯡꯉꯥꯏꯇꯕ
ꯎꯝ ꯅꯣꯡ ꯇꯥꯔꯗꯤ ꯂꯩꯕ ꯅꯨꯡꯉꯥꯏꯕꯅꯤꯍ‌ꯦ
ꯎꯝ ꯃꯄꯥꯟ ꯊꯣꯛꯅꯤꯡꯗ꯭ꯔꯦ
ꯎꯝ
ꯆꯥꯛ ꯂꯥꯝꯗ꯭ꯔꫭ ꯅꯪꯗꯤ ꯆꯥꯛ ꯂꯥꯝꯕ꯭ꯔꯣ
ꯂꯥꯝꯗ‌ꯦꯗꯥ
ꯀꯩꯝ ꯆꯥꯗꯦ ꯉꯁꯤꯒꯤ
ꯆꯥꯗꯦ
ꯑꯁ ꯀꯜꯂ‌ꯦꯅꯥ ꯑꯗꯨꯗꯤ
ꯆꯥꯛꯄꯨꯗꯤ ꯆꯥꯔꯦ ꯑꯗꯣ ꯀꯩꯝ ꯆꯥꯗ꯭ꯔꯤ ꯑꯥ ꯀꯔꯤ ꯏꯟꯖꯥꯡ ꯆꯥꯔꯒꯦ ꯅꯪꯗꯤ
ꯉꯁꯤꯁꯦ ꯀꯥꯟꯁꯣꯏ ꯆꯥꯏ
ꯀꯪꯁꯣꯏ ꯍꯥꯎꯕꯅꯤꯅꯦ
ꯅꯣꯏꯗꯤ ꯑꯦꯕ꯭ꯔꯤꯗꯦ ꯇꯧꯔꯕꯣ
ꯑꯦꯚ꯭ꯔꯤꯗꯦ ꯇꯧꯔꯦꯗꯥ ꯆꯞ ꯃꯅꯥꯔꯦ ꯑꯗꯨꯝ ꯍꯥꯏꯗꯤ ꯃꯥꯟꯅꯗ꯭ꯔꯁꯨ ꯃꯥꯟꯅꯗ꯭ꯔꯁꯨ ꯃꯣꯏꯒꯤ ꯏ ꯃꯥꯟꯅꯕꯗꯣ
ꯎꯝ ꯎꯝ
ꯒ‌꯭ꯌꯥꯟ ꯇꯥꯕ꯭ꯔꯥ
ꯈꯪꯉꯦ ꯈꯪꯉ‌ꯦ ꯔꯤꯔ‌ꯦꯇꯤꯕꯁ ꯌꯥꯝꯕꯅꯤꯅꯥ
ꯑꯥꯎ ꯔꯤꯔ‌ꯦꯇꯤꯕꯁ ꯌꯥꯝꯕꯅꯤꯅꯥ ꯃꯁꯥ ꯂꯥꯛꯇ꯭ꯔꯁꯨ ꯃꯆꯥ ꯃꯁꯨ ꯑꯗꯨꯝ ꯊꯥꯔꯛꯏꯅꯦ
ꯎꯝ ꯑꯗꯨꯒ ꯈꯨꯊꯣꯡꯗꯨꯁꯨ ꯍꯦꯛ ꯇꯣꯉꯥꯟꯗꯕꯅꯤ
ꯑꯥꯎ ꯑꯗꯨꯅꯦ
ꯑꯗꯨꯅꯤ
ꯆꯥꯛ ꯈꯔ ꯍꯥꯎꯔꯗꯤ ꯏꯁꯤꯡꯒ ꯊꯨꯝꯒ ꯈꯛꯇꯪ ꯑꯣꯏꯔꯁꯨ ꯇꯣꯠꯂꯒ ꯆꯥꯕ ꯌꯥꯕ ꯆꯥꯛꯇꯨꯁꯨ ꯄꯨꯔꯥ ꯃꯔꯦꯡ ꯃꯔꯔꯦꯡ ꯃꯔꯦꯡ ꯆꯠꯂꯦꯕ
ꯑ ꯑꯗꯣ ꯅꯪ ꯅꯣꯏ ꯂꯩꯔꯤꯗꯨꯗꯤ ꯅꯣꯔꯠꯇ ꯑꯣꯏꯔꯝꯒꯅꯤꯅ ꯁꯥꯎꯠꯇꯗꯗꯤ ꯑꯣꯏꯔꯝꯃꯣꯏꯗꯅ
ꯅꯪꯖꯨ ꯑꯗꯨꯒꯨꯝꯕꯗꯣ ꯍꯣꯔꯦꯟ ꯍꯥꯏꯕꯤꯒꯦ ꯍꯥꯏꯔꯒ ꯄꯪꯍꯪꯗ ꯍꯪꯖꯜꯂꯦ
ꯅꯠꯇꯦ ꯁꯥꯎꯠꯔꯣꯝꯗꯗꯤꯀꯣ
ꯁꯥꯎꯠꯇꯅꯦ ꯁꯥꯎꯠꯇꯅꯦ
ꯎꯝ ꯑꯣ ꯑꯥꯏꯗꯤꯌꯥ ꯈ꯭ꯔ ꯂꯥꯛꯑ‌ꯦ ꯑꯗꯨꯗꯤ ꯀꯩꯅꯣ ꯍꯋꯥꯏꯐꯥꯎ ꯁꯤꯟꯕ ꯑꯃ ꯌꯥꯎꯕꯅꯦ
ꯑꯧ ꯑꯧ ꯌꯥꯎꯋꯦ ꯑꯩ ꯆꯥꯗꯦꯗ ꯑꯗꯨꯒꯨꯝꯕꯗꯤ
ꯃꯅꯥ ꯃꯆꯦ ꯃꯆꯥ ꯃꯆꯥ ꯂꯩꯕꯗꯣ ꯈꯪꯕ꯭ꯔꯥ
ꯑꯩꯗꯤ ꯆꯥꯗꯦ ꯑꯗꯨꯒꯨꯝꯕꯗ‌ꯣ
ꯃꯃꯤꯡ ꯀꯥꯎꯔ‌ꯦꯅꯦ ꯑꯗꯨ ꯃꯅꯥꯗꯣ
ꯎꯝ
ꯑꯥ ꯏꯁꯇ꯭ꯔꯤꯠ ꯐꯨꯗ ꯐꯥꯎ ꯍꯥꯞꯄꯅꯦ ꯑꯗꯣ ꯍꯤꯗꯥꯛꯀꯤ ꯑꯥ ꯀꯩꯅꯣꯒꯤ ꯅꯨꯡꯁꯤꯠꯀꯤ ꯍꯤꯗꯥꯛꯅꯦꯅꯗꯤ ꯍꯥꯏꯕꯒꯨꯝ ꯇꯧꯕꯅ‌ꯣ
ꯎꯝ ꯈꯪꯗꯦ ꯑꯩꯅ ꯑꯩꯗꯤꯅꯦ ꯃꯣꯏꯅ ꯊꯣꯡꯕꯗꯣ ꯍꯪꯖꯨ ꯍꯪꯗꯦ ꯑꯗꯨꯝ ꯄꯪꯆꯥ ꯆꯥꯔꯦ ꯀꯔꯤ ꯀꯥꯟꯅꯗꯣꯏꯅꯣꯅ ꯑꯗꯨꯝ ꯆꯥꯔ‌ꯦ ꯑꯩ ꯌꯨꯝ ꯍꯜꯂꯒꯦꯅ ꯊꯨꯅ ꯁꯤꯅꯦ ꯈꯪꯖꯨ ꯈꯪꯅꯤꯡꯗꯦ ꯑꯝꯇ ꯑꯩ ꯑꯗꯨꯒꯤ ꯃꯣꯏꯅ ꯍꯥꯏꯔꯤꯅꯦ ꯈꯪꯕ꯭ꯔꯥ ꯅꯪ ꯀꯣꯏꯁꯟ ꯁꯨꯡꯍꯪ ꯍꯪꯗꯦ ꯅꯪ ꯈꯪꯅꯤꯡꯕ ꯑꯝꯇ ꯂꯩꯇꯦ ꯍꯥꯏꯕ
ꯍꯩꯅꯔꯛꯄꯒꯤꯅꯤ ꯍꯥꯏꯕ ꯌꯥꯗ꯭ꯔꯣ
ꯑꯁꯦꯡꯕ ꯑꯩꯅ ꯈꯪꯉꯒ ꯀꯩ ꯀꯥꯟꯅꯗꯣꯏꯅꯣ
ꯎꯝ ꯃꯤꯁꯥꯏꯂꯨ ꯈꯣꯏ ꯐ꯭ꯂꯦꯛꯁꯅꯦꯕ ꯎꯝ
ꯆꯥꯔꯗꯤ ꯂꯣꯏꯔꯦ ꯊꯛꯑꯗꯤ ꯂꯣꯏꯔꯦ
ꯑꯁ ꯐ꯭ꯂꯦꯛꯁ ꯍꯥꯏꯔꯒ ꯌꯥꯝ ꯅꯨꯡꯁꯤꯕ ꯑꯃ ꯅꯤꯡꯁꯤꯡꯂꯛꯏꯍ‌ꯦ
ꯀꯔꯤꯅꯣ
ꯑꯩꯈꯣꯏ ꯀ꯭ꯂꯥꯁ ꯇꯦꯟ ꯀꯥꯔꯤꯉꯩꯗ ꯒꯦꯡ ꯌꯥꯝꯕꯅꯦꯕ
ꯎꯝ
ꯕꯦꯟꯁ ꯑꯅꯤꯒꯨꯝꯕ ꯕꯦꯟꯁ ꯑꯍꯨꯝꯒꯨꯝꯕꯁꯦ ꯒ‌ꯦꯡ ꯒ‌ꯦꯡ ꯒ‌ꯦꯡ ꯂꯣꯏ ꯈꯥꯏꯗꯣꯛꯑꯅꯤꯕ
ꯎꯝ
ꯑꯁ ꯅꯨꯄꯤ ꯐꯥꯎ ꯒꯦꯡ ꯒꯦꯡ ꯈꯥꯏꯗꯣꯛꯑꯒ‌ꯣ ꯕ꯭ꯔꯦꯛ ꯃꯇꯝꯗ ꯐꯨꯅꯕꯅꯤ
ꯑꯁ ꯅꯩꯅꯦ ꯌꯥꯝ ꯅꯩꯔꯤꯖꯅꯤꯅ‌ꯦ
ꯅꯨꯄꯤ ꯈꯔꯒꯤ ꯒꯦꯡ ꯃꯃꯤꯡꯁꯦ ꯔꯦꯛꯂꯦꯁ ꯍꯥꯏꯅ ꯀꯧꯋꯦꯕ ꯑꯗ‌ꯣ ꯃꯁꯤ ꯔꯦꯛꯂꯦꯁ ꯒꯦꯡꯁꯦ ꯑꯩꯈꯣꯏꯅ ꯀꯟꯅ ꯇꯧꯕ ꯌꯥꯗꯕ ꯍꯥꯏꯗꯤ ꯃꯣꯏꯁ‌ꯦ ꯂꯥꯏꯔꯤꯛ ꯍꯩꯕ ꯇꯤꯝꯅꯦꯕꯀꯣ
ꯑꯣ
ꯂꯥꯏꯔꯤꯛ ꯍꯩꯕꯅꯤ ꯑꯦꯛꯖꯥꯝꯗꯗꯤ ꯃꯣꯏꯖ‌ꯦ ꯀꯥꯟꯅꯕ ꯑꯗꯨꯒꯤ ꯐꯨꯅꯕ ꯃꯇꯝꯗꯗꯤ ꯃꯣꯏꯒꯤꯁꯦ ꯈꯔ ꯑꯦꯛꯁꯀ꯭ꯌꯨꯁ ꯂꯩꯕ
ꯑꯥ
ꯑꯁ ꯅꯨꯡꯁꯤꯗ ꯑꯗꯨ ꯅꯪ ꯃꯤꯗꯣ ꯍꯤꯜꯗꯨ ꯁꯨꯡꯆꯠ ꯆꯠꯇ꯭ꯔꯤꯕ ꯃꯥꯜꯂꯦ
ꯀꯩꯕ
ꯇꯃ‌ꯦꯡ-ꯇꯃꯦꯡꯂꯣꯡꯗ ꯃꯤꯗꯣ ꯍꯤꯜ ꯂꯩꯕꯗꯣ
ꯑꯥ ꯆꯠꯇ꯭ꯔꯤ ꯑꯩ
ꯂꯥꯛꯑꯣ ꯂꯥꯛꯑꯣ ꯅꯣꯡꯃ ꯄꯨꯕꯤꯒꯦ ꯒꯥꯔꯤ ꯑꯆꯧꯕ ꯍꯥꯏꯔꯗꯤ ꯀꯦꯝꯄꯔꯒꯨꯝꯕ ꯆꯠꯀꯗꯧꯕ
ꯎꯝ
ꯒꯥꯔꯤ ꯃꯆꯥꯅꯗꯤ ꯍꯦꯟꯅ ꯅꯨꯡꯉꯥꯏꯕꯅꯦ
ꯑꯣꯀꯦ
ꯑꯗꯨ ꯑꯣꯏꯔꯁꯨ ꯁꯤꯖ
ꯁꯣꯏꯗꯅ ꯆꯠꯁꯦ
ꯁꯤꯖꯟꯗꯤ ꯂꯩꯀꯣ ꯁꯤꯖꯦ
ꯎꯝ
ꯑꯩꯈꯣꯏꯗꯤ ꯅꯍꯥꯟꯗ ꯈꯪꯗ꯭ꯔꯒ ꯆꯠꯄꯗ ꯂꯣꯏ ꯃꯩ ꯇꯦꯛꯂꯝꯕ ꯋꯥꯅꯤꯗ
ꯑꯣ
ꯑꯗꯣ
ꯍꯥꯥ
ꯅꯪꯗꯤ ꯍꯧꯖꯤꯛ ꯀꯩꯗꯧꯔꯅꯤ ꯍꯌꯦꯡ ꯀꯗꯥꯏ ꯆꯠꯇꯣꯏꯕ
ꯍꯌꯦꯡꯁꯦ ꯍꯌꯦꯡ ꯊꯣꯛꯑꯒ ꯈꯪꯉꯥꯅꯤ
ꯉꯁꯤꯅ ꯉꯁꯤꯒꯤ ꯍꯥꯏꯌꯣ
ꯎꯝ ꯉꯁꯤꯅ ꯉꯁꯤ ꯍꯌꯦꯡꯅ ꯍꯌꯦꯡ ꯉꯔꯥꯡꯅ ꯉꯔꯥꯡ
ꯑꯗꯨꯅꯦ ꯄ꯭ꯔꯖꯦꯟꯗ ꯑꯗꯨꯝ ꯐꯥꯖꯅ ꯍꯤꯡꯉꯥꯗꯤ ꯂꯣꯏꯔꯦ
ꯑꯥ ꯐꯨꯏꯆꯔ ꯇꯦꯟꯁꯀꯤꯗꯤ ꯈꯪꯗ꯭ꯔꯤ
ꯎꯝ ꯄ꯭ꯔꯖꯦꯟꯒꯤꯗꯣ ꯅꯨꯡꯉꯥꯏꯔ ꯌꯦꯡꯅꯅꯤ ꯆꯥꯔꯅꯤ